ꯇꯥꯛ ꯇꯥꯏꯌꯦ ꯇꯥꯏꯌꯦ
ꯑꯁ ꯅꫭꯡ ꯅꯪ ꯐꯣꯟ ꯍꯦꯛ ꯄꯥꯏꯈꯠꯂꯒ ꯅꯣꯡ ꯑꯃꯨꯛ ꯇꯥꯕ ꯍꯧꯔꯦ ꯇꯣ ꯌꯦꯡꯉꯣꯅꯦ ꯗꯥꯎ ꯌꯥ ꯇꯥꯎ ꯈꯪꯗꯦꯗ ꯅꯪ ꯗꯥꯎꯁꯦ ꯅꯪꯒꯤ ꯗꯥꯎꯅ ꯑꯩꯒ ꯑꯩꯒꯤ ꯗꯥꯎꯅꯔꯥ ꯈꯪꯗꯦꯗ
ꯑꯁ ꯅꯪꯒꯤ ꯗꯥꯎ ꯑꯣꯏꯔꯝꯅꯤꯗ ꯑꯩꯗꯤ ꯗꯥꯎ ꯑꯗꯨꯝ ꯌꯥꯕꯅꯦꯗ
ꯅꯪꯒꯤ ꯗꯥꯎ ꯍꯥꯏꯔꯤꯕꯨ ꯕꯣꯜꯗꯗꯤ ꯌꯥꯔꯝꯒꯅꯤ ꯑꯇꯩꯗꯤ ꯌꯥꯗꯧ ꯃꯥꯟꯗꯦ
ꯌꯥꯏꯌꯦ ꯀꯔꯤ ꯑꯇꯩꯗꯁꯨ ꯗꯥꯎꯗꯤ ꯌꯥꯏꯍꯦ ꯑꯩꯗꯤ
ꯎꯝ꯫ ꯐꯩꯌꯦ ꯐꯩ
ꯅꯍꯥꯟ ꯑꯁꯤ ꯂꯩꯕ ꯃꯐꯝꯗꯀꯣ ꯅꯍꯥꯟꯗꯣ ꯑꯩ ꯑ ꯑ ꯑꯩ ꯂꯨꯄꯥ ꯆꯅꯤ ꯐꯥ ꯈꯨꯟꯕ ꯋꯥꯅꯤꯗ
ꯀꯗꯥꯥꯏꯗ
ꯂꯝꯕꯤꯗ
ꯑꯁꯤ ꯂꯩꯕ ꯍꯥꯏꯗꯤ
ꯑꯩꯅ ꯍꯧꯖꯤꯛ ꯂꯩꯕ ꯃꯐꯝꯁꯦ
ꯑꯣ ꯈꯨꯟꯕꯗꯣ
ꯍꯣꯏ
ꯂꯨꯄꯥ ꯆꯥꯝꯃꯔꯤ ꯅꯣꯡꯃꯨꯛ ꯃꯥꯡꯒꯅꯤꯀꯣ ꯇꯧꯒꯅꯨ
ꯑꯩꯗꯤꯀꯣ ꯑꯗꯨꯒꯨꯝꯕꯗꯣ ꯑꯩꯉꯣꯟꯗ ꯊꯥꯖꯕ ꯂꯩꯇꯕꯒꯤꯀꯣ ꯃꯥꯡꯗꯦ
ꯃꯥꯡꯕ ꯀꯥꯟꯗ ꯄꯨꯂꯞ ꯃꯥꯡꯒꯅꯤꯍꯦ ꯀꯝꯄꯥꯎꯟ ꯏꯟꯇ꯭ꯔꯦꯁ ꯑꯣꯏꯅ
ꯃꯥꯡꯉꯣꯏꯍꯦ ꯀꯃꯥꯏ ꯃꯥꯡꯗꯣꯏꯅꯣ ꯈꯥ ꯅꯣꯏꯅ ꯀꯩꯅꯣ ꯇꯧꯕꯩꯅꯦ ꯑꯗꯨꯗꯤ ꯅꯣꯏꯅ ꯊꯥꯖꯕ ꯁ
ꯊꯥꯖꯕ ꯍꯣꯏ ꯈꯪꯉꯦꯅꯦ ꯑꯩꯗꯤ ꯈꯨꯟꯕꯁꯦ ꯑꯩꯗꯤ ꯑꯩꯗꯤ ꯌꯥꯗꯦ
ꯃꯤꯅꯁꯨ ꯍꯣꯏ ꯃꯤꯅꯁꯨ ꯑꯗꯨꯃꯥꯏꯅ ꯍꯥꯏꯌꯦ ꯈꯨꯟꯕ ꯈꯣꯠꯄꯁꯦ ꯑꯗꯨꯝ
ꯈꯨꯟꯕ ꯌꯥꯕ ꯌꯥꯗꯕꯗꯪ ꯅꯠꯇꯕꯀꯣ ꯑꯩꯗꯤ ꯑꯩ ꯑꯩꯗꯤ ꯁꯨꯃꯥꯏꯅ ꯈꯜꯂꯦꯕ ꯍꯥꯏꯗꯤ ꯃꯤꯅ ꯑꯁ ꯅꯪ ꯑꯁꯤ ꯍꯥꯏꯔꯒ ꯅꯪ ꯅꯨꯡꯉꯥꯏ ꯋꯥꯔꯧꯒꯗꯧ ꯃꯥꯜꯂꯦ ꯑꯩ ꯇꯣꯛꯑꯦ ꯍꯥꯏꯔꯣꯏ
ꯑꯩꯌꯨꯛ ꯑꯩ ꯌꯨ ꯑꯩ ꯋꯥꯔꯧ ꯑꯩ ꯋꯥꯔꯧꯔꯣꯏꯕ ꯑꯩ ꯋꯥꯔꯧꯗꯦ ꯍꯥꯏꯕꯗꯤ ꯑꯥ ꯈꯨꯟꯕ ꯃꯤ ꯑꯇꯣꯞꯄꯗꯤ ꯇꯥꯔꯗꯤ ꯈꯨꯟꯗꯕꯒꯨꯝꯕ ꯌꯥꯎꯋꯦꯕꯀꯣ
ꯑꯩꯗꯤ ꯈꯨꯟꯕꯁꯦ ꯆꯞ ꯆꯥꯅ ꯁꯤꯖꯤꯟꯅꯩꯌꯦꯕ ꯈꯨꯜꯂꯗꯤꯀꯣ ꯈꯍꯥ ꯍꯥ ꯍ
ꯍꯥ ꯍꯥ ꯍ
ꯅꯍꯥꯟ ꯑꯩ ꯑꯉꯥꯡ ꯑꯣꯏꯔꯤꯉꯩꯗꯀꯣ
ꯑꯥ
ꯑꯃꯔꯛ ꯂꯨꯄꯥ ꯌꯥꯡꯈꯩ ꯈꯨꯜꯂꯦꯕ
ꯑꯥ
ꯑꯗꯨ ꯃꯇꯝꯁꯨ ꯈꯨꯟꯒꯤ ꯑꯩꯁꯦ ꯌꯥꯝ ꯑꯉꯥꯡ ꯑꯣꯏꯔꯤ ꯑꯗꯨ ꯃꯇꯝꯗꯁꯨ ꯈꯨꯟꯒꯤ ꯑꯥ ꯑꯩꯈꯣꯏꯅ ꯕꯤ ꯕꯤ ꯑꯦꯁ ꯇꯧꯔ ꯂꯩꯕ ꯃꯇꯝꯅꯦꯕꯀꯣ
ꯑꯣꯀꯦ
ꯑꯗꯨ ꯃꯇꯝꯗꯣ ꯑꯩꯈꯣꯏꯁꯦ ꯑꯥ ꯈꯔ ꯋꯥꯏꯑꯦꯕ ꯋꯥꯕꯒꯤ ꯑꯩꯅ ꯑꯣꯖꯥꯁꯤꯡꯒꯤ ꯑꯆꯥꯄꯣꯠ ꯌꯥꯝꯅ ꯂꯩꯕꯤꯅꯤꯡꯂꯛꯄ ꯃꯇꯝ ꯑꯣꯏꯕ ꯃꯇꯝꯅꯦꯕꯀꯣ
ꯑꯣ
ꯑꯩꯅ ꯑꯩꯈꯣꯏ ꯈꯨꯟꯒꯤ ꯂꯝꯕꯤꯗ ꯆꯠꯄꯗ ꯑꯩꯅ ꯌꯥꯡꯈꯩ ꯈꯨꯜꯂꯦꯕ
ꯑꯥ
ꯑꯩꯗꯤ ꯑꯥ ꯑꯗꯨꯝ ꯈꯨꯜꯂꯒ ꯑꯩꯗꯤ ꯑꯗꯨꯝ ꯂꯧꯔꯒ ꯑꯩꯗꯤ ꯃꯤꯕꯨꯗꯤ ꯌꯦꯡꯉꯦꯕꯀꯣ
ꯑꯥ
ꯑꯗꯨꯝ ꯂꯩꯗꯕꯩ ꯈꯨꯜꯂꯒ ꯑꯩꯅ ꯗ꯭ꯔꯥꯏ ꯀꯦꯛ ꯑꯣꯖꯥꯁꯤꯡꯒꯤ ꯂꯩꯔ ꯄꯤꯕꯅꯦ ꯑꯗꯨ ꯋꯥꯈꯜ ꯀꯩꯝꯇ ꯂꯩꯇꯦ ꯑꯍꯥ ꯍ ꯍ
ꯑꯣ ꯐꯩꯌꯦ ꯑꯗꯨꯗꯤꯀꯣ
ꯁꯤꯖꯤꯟꯅꯩꯌꯦꯕ ꯑꯗ ꯅꯍꯥꯟꯒꯤ
ꯁꯤꯅꯦ ꯁꯤꯅꯦ ꯎꯝ
ꯅꯍꯥꯟꯒꯤꯗꯨꯅ ꯑꯩꯅ ꯂꯨꯄꯥ ꯆꯥꯅꯤ ꯈꯨꯜꯂꯦꯅ
ꯎꯨꯝ
ꯑꯗꯣ ꯑꯥꯔꯖꯦꯟꯇꯤꯅꯥ ꯐꯦꯟꯁꯤꯡꯒꯤ ꯑꯩꯅ ꯗꯣꯅꯦꯠ ꯇꯧꯕꯅꯦ
ꯍꯥ ꯍ ꯍ ꯍ ꯀꯃꯥꯏꯅ ꯀꯃꯥꯏꯅ
ꯑꯥ ꯏꯃꯥꯟꯅꯕ ꯁꯦꯠ ꯑꯃ ꯊꯦꯂꯣꯖꯟ ꯇꯝꯃꯒ ꯇꯤ ꯑꯦꯝ ꯌꯥꯎꯔꯣꯝꯗ ꯂꯩꯕ ꯑꯃ ꯌꯥꯎꯑꯦꯕꯀꯣ
ꯎꯨꯝ
ꯃꯣꯏꯁꯦ ꯃꯣꯏꯒꯤ ꯔꯨꯝꯃꯦꯠꯁꯤꯡꯗꯣ ꯑꯥꯔꯖꯦꯟꯇꯤꯅꯥꯕꯨ ꯌꯥꯝꯅ ꯅꯨꯡꯁꯤꯅ ꯇꯧꯋꯦꯕ ꯑꯗꯤ ꯃꯣꯏꯅ ꯌꯦꯡꯕꯒꯨꯝꯕ ꯑꯗꯨꯝ ꯑꯥꯍ ꯃꯥꯒꯤꯗ ꯑꯗꯨꯝ ꯑꯞꯗꯦꯠ ꯇꯧꯋꯦꯕꯀꯣ
ꯎꯝ
ꯑꯗꯣ ꯃꯥ ꯑꯥ ꯃꯥꯒꯤ ꯆꯅꯤ ꯑꯥ ꯑꯩꯅ ꯈꯨꯟꯕꯗꯨꯗꯤ ꯄꯩꯁꯥ ꯑꯣꯏꯅ ꯈꯨꯟꯕꯒꯤ ꯑꯩꯗꯣ ꯕꯥꯔꯥ ꯑꯣꯏꯅ ꯁꯤꯖꯤꯟꯅꯔꯦꯕꯀꯣ
ꯎꯝ
ꯑꯗꯣ ꯆꯅꯤ ꯆꯅꯤ ꯑꯩꯒꯤ ꯑꯦꯀꯥꯎꯟꯗꯒꯤ
ꯎꯝ ꯑꯗꯣ ꯅꯪ ꯄꯤꯕꯒ ꯉꯁꯥꯏ ꯈꯨꯟꯕꯗꯨꯒ ꯆꯞ ꯃꯥꯟꯅꯔꯦꯕ ꯅꯠꯇ꯭ꯔꯥ ꯍꯥꯏꯅꯤꯡꯉꯤ ꯄꯣꯏꯠꯁꯦ
ꯍꯣꯏ ꯑꯗꯨ ꯃꯥꯡꯗꯦꯅ
ꯃꯥꯥꯡꯗꯦ ꯃꯥꯥꯡꯗꯦ ꯃꯥꯥꯡꯗꯦ
ꯑꯗꯨꯁꯨ ꯑꯩꯅ ꯑꯥꯔꯖ ꯑꯥ ꯍꯧꯖꯤꯛ ꯃꯣꯏ ꯇꯤꯝꯗꯣ ꯅꯨꯡꯁꯤꯅ ꯄꯤꯕꯅꯤꯅ ꯑꯩꯒꯤ ꯄꯩꯁꯥꯒ ꯆꯞ ꯃꯥꯟꯅꯩꯑꯕ
ꯆꯨꯝꯃꯦ ꯆꯨꯝꯃꯦ ꯑꯗꯨꯕꯨꯗꯤ ꯅꯪꯒꯤ ꯋꯥꯈꯜꯂꯣꯟꯗꯨꯁꯨ ꯌꯥꯏ ꯀꯣ
ꯂꯥꯟꯅ ꯈꯥꯟꯗꯦ ꯑꯗꯨꯝ ꯄꯤꯌꯦꯗ ꯈꯨꯜꯂꯗꯤ
ꯑꯈꯣꯏ ꯏꯁꯥ ꯏꯁꯥꯒꯤ ꯄꯥꯝ ꯈꯟꯖꯕ ꯍꯥꯏꯗꯣ ꯇꯥꯔꯦꯀꯣ ꯃꯔꯝꯗꯤ ꯑꯩꯗꯤ ꯑꯩꯗꯤ ꯑꯩꯅ ꯈꯟꯕꯁꯤꯗꯅꯀꯣ ꯅꯪꯅ ꯅꯪꯅ ꯇꯧꯕꯗꯣ ꯂꯥꯜꯂꯦ ꯍꯥꯏꯕ ꯅꯠꯇꯦꯀꯣ ꯑꯥ ꯑꯗꯨꯝ ꯐꯖꯩ ꯍꯥꯏꯗꯤ ꯈꯨꯜꯂꯒ ꯀꯅꯥꯒꯨꯝꯕ ꯐꯣꯔꯑꯦꯖꯥ ꯑꯥ ꯁꯝꯅ ꯍꯥꯏꯔꯕꯗ ꯈꯨꯗꯝ ꯑꯣꯏꯅ ꯍꯥꯏꯔꯕꯗ ꯎꯝ
ꯇꯥꯗꯦ
ꯈꯨꯗꯝ ꯑꯣꯏꯅ ꯍꯥꯏꯕꯗꯀꯣ ꯑꯕꯦꯝꯃ ꯇꯥꯕ꯭ꯔꯣ
ꯇꯥꯏ ꯇꯥꯏ
ꯉꯥꯇꯪ ꯄꯥꯏ ꯉꯥꯇꯪ
ꯀꯩꯗꯧꯔꯒꯦ ꯇꯥꯃꯣ
ꯍꯜꯂꯣ
ꯇꯥꯏꯌꯦ
ꯍꯥ ꯈꯨ ꯈꯨꯗꯝ ꯑꯣꯏꯅ ꯍꯥꯏꯔꯕꯗ ꯌꯨꯨ ꯌꯨ ꯊꯛ ꯌꯨ ꯊꯛꯒꯟꯕ ꯅꯨꯄꯥ ꯑꯃꯅ ꯈꯨꯜꯂꯦ ꯈꯜꯂꯁꯤꯅꯦ
ꯍꯣꯏ ꯍꯣꯏ
ꯑꯇꯥꯔꯗꯤ ꯀꯃꯥꯏꯟ ꯇꯧꯒꯥꯅꯤ ꯃꯥ ꯂꯨꯄꯥ ꯆꯥꯅꯤꯗꯨ ꯄꯥꯏꯔꯒ ꯌꯨ ꯊꯛꯄ ꯆꯠꯇꯣꯏꯅꯦꯕ ꯅꯠꯇ꯭ꯔꯣ
ꯍꯣꯏ
ꯑꯗꯨꯏ ꯁꯔꯨꯛꯇꯥ ꯅꯪꯅ ꯂꯧꯔꯒ ꯀꯩꯒꯨꯝꯕ ꯑꯐꯕꯗ ꯁꯤꯖꯤꯟꯅꯕ ꯑꯟꯊꯨꯗꯨ ꯌꯥꯏꯑꯕꯀꯣ
ꯈꯪꯗꯦ ꯍꯣꯏ ꯑꯩꯗꯤ
ꯑꯗꯣ ꯑꯩꯒꯤ ꯋꯥꯈꯜꯁꯤꯅꯀꯣ ꯑꯩꯒꯤ ꯋꯥꯈꯜꯁꯤꯅ ꯈꯨꯟꯕꯤꯒꯅꯨꯁꯤꯅꯦ ꯑꯩꯅ ꯈꯜꯂꯤꯖꯦꯀꯣ ꯈꯨꯟꯕꯤ ꯒꯥꯅꯣ ꯂꯩꯁꯅꯨ ꯀꯗꯥꯏꯗ ꯇꯥꯕ ꯂꯩꯒꯦ ꯑꯗꯨꯗ ꯑꯗꯨꯝ ꯂꯩꯁꯅꯣ ꯑꯗꯨꯒ ꯃꯄꯨ ꯊꯤꯔ ꯂꯥꯛꯀꯥꯅꯤ ꯀꯣ ꯃꯥꯄꯨ ꯊꯤꯔꯛꯄ ꯀꯥꯟꯗ ꯑꯗꯨꯝ ꯂꯩꯔꯝ ꯃꯥꯄꯨꯗꯨꯅ ꯑꯃꯨꯛ ꯂꯧ ꯍꯥꯏꯕꯒꯤ ꯋꯥꯈꯜ ꯑꯃꯁꯨ ꯑꯩ ꯑꯩꯅꯤ ꯑꯩꯒꯤ ꯊꯥꯖꯕꯅꯤꯀꯣ
ꯍꯣꯏ
ꯍꯥꯏꯕꯗꯤ ꯑꯩꯅ ꯄꯣꯠ ꯃꯥꯡꯕꯗ ꯒꯨꯝꯕ ꯀꯩ ꯀꯩ ꯄꯩꯁꯥꯗꯪ ꯅꯠꯇꯦ ꯑꯇꯣꯞꯄ ꯄꯣꯠ ꯆꯩꯩ ꯑꯃ ꯑꯦ ꯑꯃ ꯑꯥ ꯑꯦꯛ ꯑꯥ ꯑꯃ ꯑꯃ ꯍꯦꯛꯇꯥ ꯌꯥꯏꯀꯣ ꯑꯗꯨꯃꯥꯏꯟ ꯇꯥꯕ ꯃꯥꯡꯕ ꯀꯥꯟꯗ ꯑꯦ ꯑꯃꯨꯛ ꯑꯁ ꯁꯥꯏꯗ ꯗꯨꯝ ꯇꯥꯔꯝꯒꯅꯤꯅ ꯀꯣꯏ ꯊꯤ ꯊꯤ ꯆꯠꯊꯣꯛ ꯆꯠꯁꯤꯟ ꯇꯧꯔꯒ ꯑꯗꯨꯝ ꯊꯤꯕ ꯃꯇꯥꯡꯁꯨ ꯌꯥꯎꯕꯒ ꯑꯗꯨꯀꯥꯟꯗ ꯑꯁ ꯑꯩ ꯈꯜꯂꯦꯕꯀꯣ ꯑꯁ ꯀꯅꯥꯒꯨꯝꯕ ꯃꯤ ꯑꯃꯗꯅ ꯈꯨꯟꯂꯝꯗ꯭ꯔꯗꯤꯀꯣ ꯑꯗꯨꯝ ꯂꯩꯔꯝꯈꯤ ꯂꯩꯔꯝ ꯀꯤꯅꯤ ꯍꯥꯏꯕꯒꯤ ꯋꯥꯈꯜꯗꯣ
ꯍꯣꯏ
ꯑꯗꯨꯃꯥꯏꯅ ꯈꯟꯕꯒꯤ ꯑꯗꯨꯅ ꯑꯩꯅ ꯑꯩꯅ ꯑꯃꯨꯛ ꯊꯦꯡꯅꯔꯁꯨ ꯑꯁ ꯑꯩ ꯅꯍꯥꯟ ꯊꯤꯕ ꯑꯗꯨꯃꯥꯏꯅ ꯑꯃꯨꯛ ꯃꯤ ꯊꯤꯔꯝꯒꯅꯤꯀꯣ ꯀꯥꯏ ꯈꯟꯕꯒꯤ ꯋꯥꯈꯜꯗꯣ ꯑꯗꯨꯃꯥꯏꯅ ꯂꯩꯕ ꯍꯥꯏꯇꯥꯔꯦ ꯑꯗꯨꯅ ꯅꯪꯅ ꯈꯟꯕꯁꯨ ꯌꯥꯏ ꯑꯥ ꯍꯣꯏ ꯑꯗꯨꯝ ꯌꯥꯏ
ꯑꯩꯕꯨꯗꯤ ꯎꯔꯕꯅꯤꯅ ꯃꯤꯑꯣꯏꯕ ꯑꯣꯏꯕꯒꯤ ꯑꯗꯨꯝ ꯈꯨꯜꯂꯦꯕꯀꯣ ꯍꯥꯏꯗꯤ ꯑꯩꯒꯤ ꯃꯃꯥꯡ ꯃꯅꯤꯡꯁꯨ ꯌꯦꯡꯉꯦꯕ ꯑꯗꯨꯝ ꯈꯨꯜꯂꯦ ꯈꯨꯜꯂꯒ
ꯑꯗꯨꯕꯨ ꯑꯩꯒꯤꯗꯁꯨ ꯑꯃꯥꯎꯟ ꯗꯨ ꯌꯥꯝꯃꯛ ꯑꯗꯤ ꯈꯪꯗꯦꯀꯣ ꯑꯩꯖꯨꯀꯣ
ꯍꯣꯏ ꯈꯨꯟꯕ ꯈꯣꯠꯄꯁꯦ ꯃꯤꯅꯁꯨ ꯍꯥꯏꯕꯅꯦꯕꯀꯣ ꯑꯇꯣꯞꯄꯅ ꯑꯗꯨꯒꯨꯝꯕ ꯈꯨꯟꯕꯁꯦ ꯐꯠꯇꯦ ꯍꯥꯏꯕꯁꯨ ꯌꯥꯎꯋꯦꯕꯀꯣ ꯑꯗꯣ ꯃꯤ ꯑꯇꯣꯞꯄꯅ ꯍꯣꯏ ꯅꯪꯒꯤ ꯑꯥ ꯇꯟꯖꯥꯗꯣ ꯄꯤꯕꯅꯦ ꯍꯥꯏꯕꯁꯨ ꯌꯥꯎꯋꯦꯕ ꯍꯥꯏꯗꯤ ꯑꯣꯏꯁꯅꯨ ꯍꯥꯏꯅ ꯄꯤꯕꯁꯨ ꯌꯥꯎꯋꯦꯁꯨ ꯍꯥꯏꯌꯦꯕꯀꯣ ꯑꯗꯣ ꯈꯪꯗꯦ
ꯂꯨꯄꯥ ꯌꯥꯡꯈꯩ ꯂꯨꯄꯥ ꯆꯥꯝꯃ ꯇꯥꯕꯗꯗꯤ ꯀꯩꯁꯨ ꯈꯟꯗꯦꯕꯀꯣ ꯆꯅꯤꯒ ꯊꯦꯡꯅꯔꯗꯤ ꯈꯪꯗꯦꯀꯣ ꯑꯩꯁꯀꯣ ꯋꯥꯈꯜ ꯍꯣꯡꯉꯛꯒꯗ꯭ꯔ
ꯅꯪꯒꯣ ꯈꯨꯟꯅꯦ ꯈꯨꯜꯂꯗꯤꯀꯣ
ꯑꯥ
ꯑꯗꯨꯝ ꯑꯩꯁꯨ ꯈꯨꯟꯂꯒ ꯃꯤꯉꯣꯟꯗ ꯄꯤꯒꯅꯤ ꯍꯥꯏꯅ ꯈꯨꯟꯕ ꯅꯠꯇꯦꯕ
ꯑꯥ
ꯑꯗꯣ ꯑꯗꯨꯝ ꯅꯪꯅ ꯈꯨꯜꯂꯒ ꯑꯗꯨꯝ ꯅꯪꯒꯤ ꯑꯗꯨ ꯄꯩꯁꯥ ꯅꯈꯨꯠꯇ ꯂꯩꯔꯦꯅ ꯍꯦꯛꯇ ꯑꯩꯗꯤ ꯁꯤꯖꯤꯟꯅꯕ ꯃꯐꯝ ꯍꯦꯛ ꯍꯦꯛ ꯊꯣꯛꯑꯦꯕ
ꯎꯝ
ꯑꯗꯨ ꯊꯣꯛꯄꯒꯤ ꯑꯗꯨꯝ ꯄꯤꯊꯣꯛꯄꯅꯦꯗ
ꯎꯝ ꯐꯩꯗ ꯑꯗꯣ ꯅꯪ ꯁꯤꯖꯤꯟꯅꯕꯗꯣ ꯑꯃꯨꯛ ꯄꯩꯁꯥꯗꯣ ꯄꯥꯏꯔꯀꯥꯟꯗ ꯑꯁ ꯀꯔꯤꯒꯨꯝꯕ ꯑꯐꯕ ꯄꯣꯠꯇ ꯁꯤꯖꯤꯟꯅꯒꯦꯅ ꯈꯟꯂꯣꯛ ꯈꯟꯂꯛꯄ ꯋꯥꯈꯟꯗꯣ ꯋꯥꯈꯟꯂꯣꯟꯗꯣ ꯑꯩꯅ ꯌꯥꯝ ꯉꯥꯎꯕ ꯍꯥꯏꯇꯥꯔꯦ ꯌꯥꯝ ꯐꯕ ꯍꯥꯏꯇꯥꯔꯦ ꯑꯗꯨꯏ ꯄꯣꯠꯇꯣ ꯀꯣ
ꯑꯩ ꯁꯤꯖꯤꯟꯅꯩ ꯑꯩꯗꯤ ꯑꯗꯨꯝ
ꯎꯝ ꯥꯑꯗꯨꯅꯤꯗ
ꯏꯁ ꯏꯁꯥ ꯏꯁꯥꯒꯤ ꯋꯥꯈꯜꯗ ꯏꯃꯥꯟꯅꯕꯤ ꯈꯣꯏꯅꯁꯨ ꯍꯥꯏꯌꯦꯕꯀꯣ ꯑꯁ ꯑꯩꯅ ꯚꯥꯏ ꯉꯁꯤꯁꯦ ꯑꯩ ꯑꯗꯨꯝ ꯈꯨꯟꯂꯤꯅꯦ ꯍꯥꯏꯔ ꯀꯥꯟꯗ ꯃꯣꯏꯅ ꯕꯥꯏ ꯑꯗꯨꯃꯥꯏꯟ ꯈꯨꯟꯕꯁꯦ ꯑꯥ ꯅꯪꯒꯨꯝꯅ ꯑꯗꯨꯝ ꯃꯥꯡꯕꯅꯦꯅꯁꯨ ꯍꯥꯏꯕ ꯌꯥꯎꯋꯦꯕ
ꯎꯝ ꯃꯥꯡꯕꯅꯦ ꯉꯁꯥꯏ ꯍꯥꯏꯕꯗꯨꯗꯤꯀꯣ ꯑꯩꯁꯨ ꯁꯨꯝ ꯍꯥꯏꯕꯅꯦ ꯃꯤꯅ ꯍꯥꯏꯕꯒꯤꯀꯣ ꯍꯣꯏ ꯃꯥꯅꯦ ꯃꯥꯅꯦ
ꯑꯗꯨꯕꯨ ꯑꯩꯒꯤ ꯍꯧꯖꯤꯛ ꯐꯥꯎ ꯑꯩꯁꯦ ꯆꯍꯤ ꯀꯨꯟꯒ ꯃꯔꯤ ꯑꯣꯏꯔꯦꯀꯣ ꯑꯗꯨ ꯐꯥꯎꯗꯤ ꯑꯩꯉꯣꯟꯗ ꯑꯩꯅ ꯊꯥꯖꯕ ꯂꯩꯇꯕꯒꯤꯔꯗꯤ ꯈꯪꯗꯦ ꯑꯗꯨꯐꯥꯎꯗꯤ ꯂꯥꯛꯇꯤ ꯂꯥꯛꯇ꯭ꯔꯤꯌꯦꯕ ꯈꯨꯟꯗꯤ ꯑꯗꯨꯝ ꯈꯨꯜꯂꯒ ꯁꯤꯖꯤꯟꯅꯔꯤꯕꯅꯦꯕꯀꯣ ꯑꯥ ꯑꯗꯨꯒ ꯐꯤꯔꯣꯟ ꯑꯗꯣ ꯅꯪꯅ ꯈꯟꯕꯒꯨꯝꯅ ꯑꯩ ꯈꯟꯕ ꯑꯃꯁꯤꯅ ꯑꯥ ꯑꯥ ꯑ ꯄꯩꯁꯥꯗ ꯅꯠꯇꯕ ꯊꯕꯛ ꯇꯧꯕꯗꯗꯤ ꯈꯜꯂꯦ ꯊꯕꯛ ꯇꯧꯕ ꯍꯥꯏ ꯑꯩꯁꯦ ꯑꯥ ꯑ ꯃꯔꯛꯇ ꯌꯨꯝ ꯕꯔꯥ ꯑꯗꯨꯝ ꯂꯩꯌꯦꯅꯥ ꯑꯗꯨꯝ ꯌꯨꯝ ꯕꯔꯥ ꯂꯩꯕꯒꯤ ꯑꯩꯁꯦ ꯃꯔꯛꯇ ꯌꯥꯝ ꯇꯟꯅ ꯃꯤꯅ ꯐꯤ ꯐꯧꯕꯗꯣ
ꯎꯝ
ꯐꯤ ꯐꯥꯎꯔ ꯐꯤ ꯇꯥꯕꯁꯨ ꯎꯕꯁꯨ ꯌꯥꯎꯋꯦꯕꯀꯣ ꯑꯩꯁꯦ ꯇꯠꯃꯟꯗꯅ ꯈꯨꯅꯤꯡꯗ ꯈꯨꯟꯅꯤꯡꯗ꯭ꯔꯒ ꯂꯩꯕꯅꯦꯕꯥ ꯑꯗꯨ ꯑꯣꯏꯔꯁꯨ ꯃꯤꯒꯤ ꯐꯤ ꯇꯥꯔ ꯇꯥ ꯐꯧꯔꯝꯕꯗꯣ ꯇꯥꯕꯗꯣ
ꯑꯣ ꯑꯣ
ꯑꯗꯨꯝꯗꯣ ꯈꯨꯟꯅꯤꯡꯅꯕ ꯌꯥꯎꯋꯦꯕꯀꯣ ꯑꯦ ꯇꯟꯕ ꯇꯜꯂꯦ ꯑꯗꯨꯝ ꯆꯠꯀꯦ ꯇꯧꯕꯗꯣ
ꯑꯥ
ꯑꯗꯕꯨ ꯑꯁ ꯑꯩꯒꯤꯁꯨ ꯇꯥꯔꯒ ꯃꯤꯅ ꯈꯨꯟꯗ꯭ꯔꯗꯤ ꯅꯤꯡꯁꯤꯡꯉ ꯍꯦꯛ ꯈꯨꯟꯕꯁꯨ ꯌꯥꯎꯋꯦꯕ
ꯑ ꯍꯥꯏꯗꯤ ꯈꯨꯟꯒꯠꯄꯤꯕꯗꯣ ꯈꯨꯟꯒꯠꯄꯤꯕꯗꯣ ꯈꯨꯟꯕ ꯍꯥꯏꯁꯦ ꯈꯨꯟꯂꯒ ꯂꯧꯗꯣꯏꯔꯥ ꯅꯠꯇ꯭ꯔ
ꯅꯠꯇꯦ ꯈꯨꯜꯂꯒ ꯑꯃꯨꯛ ꯊꯝꯕꯗꯣ ꯇꯧꯋꯦꯕꯥ ꯄꯩꯁꯥꯗꯤ ꯇꯧꯗꯕ ꯑꯩꯁꯦ ꯌꯥꯗꯦꯍꯦ
ꯎꯝ ꯑꯗꯣ ꯌꯥꯏ
ꯕꯦꯔꯥꯗꯤ
ꯌꯥꯏ ꯄꯣꯠ ꯆꯩꯗꯗꯤ ꯐꯤꯔꯣꯟꯗꯗꯤ ꯅꯪ ꯑꯗꯨ ꯑꯗꯨꯏ ꯋꯥꯈꯜꯂꯣꯟꯗꯣ ꯊꯣꯛꯑꯦ ꯁꯤꯅꯦꯕꯀꯣ ꯅꯪ ꯍꯥꯏꯅꯤꯡꯉꯤꯁꯦ ꯅꯠꯇ꯭ꯔꯥ ꯄꯩꯁꯥꯗ ꯄꯩꯁꯥꯥꯁꯦ ꯐꯠꯇꯦꯅꯦꯀꯣ ꯑꯗꯨꯗꯤ
ꯑꯁ ꯄꯩꯁꯥꯁꯦ ꯍꯣꯏ ꯐꯠꯇꯦ
ꯎꯝ ꯎꯝ ꯄꯩꯁꯥꯁꯦ ꯌꯥꯝꯅ ꯃꯤꯑꯣꯏꯕꯕꯨ ꯃꯤꯔꯥꯏꯕ ꯉꯝꯕꯁꯦ
ꯍꯣꯏ
ꯄꯩꯁꯥꯅꯦꯕ
ꯑꯗꯨ ꯆꯨꯝꯃꯦ ꯑꯗꯨ ꯍꯥꯏꯔ ꯌꯥꯝ ꯆꯨꯝꯃꯦ ꯃꯥꯗꯤ ꯑꯗꯨ ꯌꯥꯎꯗ꯭ꯔꯗꯤ ꯂꯩꯕ ꯌꯥ ꯍꯤꯡꯕꯁꯨ ꯌꯥ
ꯃꯥꯅꯦ ꯃꯥꯅꯦ ꯑꯗꯨꯅꯦ ꯑꯗꯨꯅꯕꯨꯗꯤ ꯅꯠꯇ꯭ꯔꯣ
ꯍꯣꯏ ꯑꯗꯨꯅꯕꯨꯅꯦ ꯅꯠꯇ꯭ꯔꯗꯤ ꯑꯩꯈꯣꯏꯁꯦ ꯂꯥꯏꯔꯤꯛ ꯄꯥꯗꯕꯤꯗ ꯌꯨꯝꯗ ꯇꯥꯔ ꯂꯩꯔꯅꯤ
ꯎꯝ ꯆꯨꯝꯃꯦ ꯆꯨꯝꯃꯦ
ꯑꯗꯨ ꯑꯗꯨ ꯄꯥꯝꯕꯒꯤꯅꯦ ꯃꯤꯅ ꯀꯟꯅ ꯍꯣꯠꯅꯔꯤꯁꯦ ꯄꯥꯝꯗ꯭ꯔꯗꯤ ꯍꯣꯠꯅꯗ꯭ꯔꯁꯨ ꯌꯥꯔꯦꯗ
ꯍꯣꯠꯅꯕ ꯍꯥꯏꯁꯦ ꯍꯣꯏ ꯑꯗꯨꯕꯨꯁꯨ ꯆꯨꯝꯃꯦ ꯑꯗꯨꯕꯨ ꯍꯣꯠꯅꯕ ꯍꯥꯏꯁꯤꯗꯤ ꯑꯗꯨꯗꯪꯒꯤ ꯅꯠꯇꯦꯗ ꯁꯦꯡꯅ ꯍꯥꯏꯔꯒꯗꯤ ꯄꯨꯟꯁꯤꯒꯤ ꯄꯨꯟꯁꯤꯒꯤ ꯄꯥꯟꯗꯝ ꯍꯥꯏꯕꯁꯦ ꯃꯗꯨ ꯇꯥꯍꯜꯂꯒ ꯃꯗꯨ ꯅꯠꯇꯦꯕ ꯑꯁꯦꯡꯕꯗꯤ ꯃꯗꯨ ꯄꯥꯟꯗꯝ ꯄꯨꯟꯁꯤꯒꯤ ꯄꯥꯟꯗꯝ ꯑꯗꯨꯒꯤꯀꯣ ꯌꯧꯅꯕ ꯍꯣꯠꯅꯕꯗ ꯑꯠ ꯑꯇꯧ ꯑꯆꯧꯕ ꯇꯦꯡꯕꯥꯡ ꯑꯣꯏꯕ ꯃꯥꯁꯤꯅ ꯃꯗꯨꯅꯗꯤꯅ ꯃꯌꯥꯝ ꯂꯥꯟꯅ ꯍꯥꯏꯗꯤ ꯃꯗꯨꯗ ꯈꯟꯕꯤꯒꯅꯨꯀꯣ ꯍꯥꯏꯗꯤ ꯃꯗꯨꯒꯤ ꯄꯩꯁꯥꯒꯤ ꯀꯩꯅꯣꯁꯦ ꯃꯤ ꯈꯔꯗꯤ ꯂꯩꯕꯀꯣ ꯄꯩꯁꯥ ꯄꯩꯁꯥ ꯄꯩꯁꯥꯁꯤꯅ ꯈꯨꯗꯤꯡꯃꯛꯅꯦ ꯍꯥꯏꯌꯦꯕꯀꯣ
ꯍꯥꯥ
ꯅꯠꯇꯦꯕ ꯄꯩꯁꯥꯗꯣ ꯑꯩꯈꯣꯏꯅ ꯑꯄꯥꯝꯕ ꯂꯝꯕꯤꯗ ꯆꯠꯄꯗ ꯅꯨꯡꯉꯥꯏꯍꯟꯕ ꯅꯠꯇ꯭ꯔꯒ ꯑꯗꯨꯝ ꯍꯥꯏꯗꯤ ꯍꯥꯏꯗꯤ ꯑꯩꯈꯣꯏꯒꯤ ꯈꯨꯟꯅꯥꯏ ꯑꯃ ꯑꯣꯏꯕꯒꯤꯀꯣ꯫
ꯍꯣꯏ꯫
ꯑꯗꯨꯅꯤ ꯍꯥꯏꯕ ꯋꯥꯅꯤꯗ ꯃꯤꯁꯤꯡꯅꯗꯤ ꯄꯩꯔꯥꯅ ꯄꯩꯁꯥꯥꯁꯦ ꯍꯥꯏꯗꯤ ꯑꯃ ꯐꯪꯕꯗ ꯑꯅꯤ ꯍꯌꯦꯡ ꯄꯥꯝꯒꯅꯤꯀꯣ ꯑꯅꯤ ꯐꯪꯕꯗ ꯑꯍꯨꯝ ꯄꯥꯝꯕ ꯁꯤ ꯄꯣꯠꯅꯦꯕꯀꯣ ꯑꯗꯨꯅ ꯄꯩꯁꯥꯗꯨꯗꯪ ꯑꯩꯈꯣꯏꯅ ꯃꯦꯟ ꯑꯦꯖꯦꯟꯗꯥ ꯑꯣꯏꯔꯒ ꯊꯝꯃꯒꯗꯤ ꯁꯣꯏ ꯍꯥꯏꯕꯋꯥꯅꯤꯗ꯫
ꯆꯨꯝꯃꯤ ꯇꯝꯃꯣ ꯅꯪꯅ ꯍꯥꯏꯕ ꯂꯣꯏꯅ ꯆꯨꯝꯃꯤ꯫
ꯎꯝ ꯈꯪꯗꯦ ꯑꯗꯨ ꯑꯩ ꯋꯥꯈꯜꯂꯣꯟꯅꯤꯀꯣ ꯑꯗꫭ ꯏꯕꯦꯝꯃꯅꯣꯏ ꯀꯩ ꯈꯪ ꯈꯟꯕꯅꫭꯏꯗ ꯈꯪꯗ꯭ꯔꯦꯀꯣ ꯅꯠꯇ꯭ꯔꫭ꯫
ꯑꯉꯥꯡ ꯑꯣꯏꯕꯒꯤ ꯒ꯭ꯌꯥꯟ ꯇꯥꯗꯦ꯫
ꯎꯝ ꯁ꯭ꯋꯥꯏꯗꯗꯤ ꯒ꯭ꯌꯥꯟ ꯇꯥꯔꯣꯏꯅꯪ ꯁ꯭ꯋꯥꯏꯗꯗꯤ ꯒ꯭ꯌꯥꯟ ꯇꯥꯔꯣꯏ꯫ ꯍꯧꯖꯤꯛ ꯑꯦꯀꯥꯎꯟꯗ ꯈꯔ ꯊꯥꯕꯅꯤꯅ ꯀꯔꯤꯝ ꯈꯥꯏꯅꯤꯡꯉꯣꯏ ꯅꯪ꯫
ꯑꯩ ꯑꯩꯁ ꯑꯩꯕꯨꯗꯤ ꯅꯠꯇꯦ ꯏꯃꯥꯟꯅꯕ ꯏꯃꯥꯟꯅꯕꯤ ꯒꫭꯏꯏꯅ ꯅꯤꯕꯒꯨꯝꯕꯁꯦ ꯑꯩꯗꯤ ꯂꯩꯔꯗꯤ ꯑꯗꯨꯝ ꯄꯤꯊꯣꯛꯑꯦꯗ ꯂꯩꯗꯕꯩ ꯄꯤꯗꯕ ꯋꯥꯅꯦ꯫
ꯑꯩꯁꯨ ꯅꯪ ꯈꯔ ꯅꯛꯅ ꯂꯩꯔꯝꯃꯗꯤ ꯑꯩꯁꯨ ꯑꯥꯔꯖꯦꯟꯇꯤꯅꯥ ꯐꯦꯟ ꯑꯣꯏꯔꯝꯕ ꯌꯥꯕꯅꯤꯅꯦ꯫ ꯃꯔꯛ ꯃꯔꯛꯇ ꯑꯆꯥꯞ ꯄꯣꯠ ꯈꯥꯏꯔꯒ ꯆꯥꯒꯅꯤ ꯍꯥ ꯑꯥꯔꯖꯦꯟꯇꯤꯅꯥ ꯐꯦꯟꯒꯤ ꯃꯃꯤꯡꯗ꯫
ꯌꯥꯏ ꯌꯥꯏ ꯑꯗꯨ ꯅꯣꯏꯗꯤ ꯑꯩꯈꯣꯏꯕꯨ ꯅꯨꯡꯁꯤꯕꯤꯗꯦꯅ ꯫
ꯑꯗꯣ ꯈꯪꯗꯦꯅꯦ ꯑꯩ ꯑꯥꯔꯖꯦꯟꯇꯤꯅꯥ ꯑꯣ ꯑꯃꯗꯣ ꯍꯥꯏꯔꯗꯤ ꯍꯦꯛꯇ ꯑꯩ ꯑꯁ ꯈꯪꯗꯦꯗ ꯫ ꯎꯝ ꯈꯪꯗꯦ ꯑꯗꯨꯝ꯫
ꯏꯃꯥꯟꯅꯕꯁꯤꯡꯅ ꯑ ꯑꯁ ꯏꯃꯥꯟꯅꯕꯁꯤꯡꯁꯨ ꯑꯗꯨꯃꯥꯏꯅ ꯇꯧꯕ ꯌꯥꯎꯋꯦꯗ ꯃꯣꯏꯁꯨ ꯃꯔꯛꯇ ꯉꯔꯥꯡꯁꯨ ꯑꯁ ꯑꯩꯉꯣꯟꯗ ꯑꯗꯨꯒꯨꯝꯕꯗꯣ ꯇꯧꯎꯁꯦ ꯍꯥꯏꯅ ꯑꯩꯈꯣꯏ ꯈꯨꯟꯒꯤ ꯃꯤꯅ ꯊꯥꯕꯁꯦ ꯌꯥꯝ ꯌꯥꯎꯋꯦꯕ꯫
ꯎꯝ꯫
ꯑꯗꯨ ꯑꯩꯒꯤꯗꯤ ꯑꯩꯒꯤ ꯉꯝꯒꯅꯤ ꯍꯥꯏꯕꯒꯤ ꯑꯗꯨꯝ ꯊꯥꯖꯕ ꯑꯗꯨꯝ ꯂꯩꯌꯦꯕꯀꯣ ꯑꯗꯨꯒꯤ ꯇꯧꯔꯛꯀꯅꯨ ꯍꯥꯏꯕꯅꯦꯕ ꯃꯣꯏꯕꯨ꯫
ꯎꯝ꯫
ꯑꯗꫭ ꯃꯣꯏ ꯉꯝꯗ꯭ꯔꯗꯤ ꯑꯩꯗꯤ ꯃꯣꯏ ꯍꯥꯏꯔꯒ ꯄꯤꯗꯕꯗꯣ ꯌꯥꯗꯦꯕ ꯅꯨꯄꯥ ꯑꯣꯏꯔꯒ ꯅꯨꯄꯥꯒꯤ ꯋꯥ ꯍꯥꯏꯗꯕ ꯍꯥꯏꯕꯗꯨ꯫ ꯑꯩꯅ ꯑꯗꯨꯝ ꯍꯦꯛ-ꯍꯦꯛ ꯐꯥꯒꯤꯗꯧꯗ ꯃꯣꯏꯁꯤ ꯏꯀꯥꯏꯗꯣꯏꯅꯦꯕ꯫
ꯍꯥ ꯍꯥ꯫
ꯍꯥꯏꯗꯤ ꯑ ꯍꯣꯏ ꯇꯧꯅꯤꯡꯅꯦꯕ ꯍꯥꯏꯕꯗꯤ ꯑꯩꯁꯨ ꯄꯤꯒꯦ ꯍꯥꯏꯔꯗꯤ ꯄꯤꯒꯦ ꯍꯥꯏ